ꯑꯣ ꯆꯞ ꯆꯥꯔꯕꯣ
ꯑꯥꯎ ꯆꯔ ꯅꯗꯤ
ꯇꯥꯔꯦ ꯑꯩꯁꯦ ꯀ ꯃꯊꯥ ꯇꯥꯔꯒꯦ
ꯀꯩ ꯇ ꯌꯦꯅꯦ
ꯑꯍꯥꯎꯕꯅꯤꯅꯦ
ꯎꯝ ꯍꯣ
ꯑꯩꯁ ꯉꯁꯤ ꯁꯥꯎꯕꯔꯤ ꯑꯣꯏꯅ ꯆꯥꯔꯦ
ꯑ ꯁꯧꯈꯔꯤ ꯍꯧꯥꯎꯔꯤꯦꯅꯦ
ꯎꯝ ꯀꯩꯗꯧꯔꯤꯅꯣ
ꯏ ꯌꯦ ꯉꯝꯕꯅꯤꯅ ꯗ꯭ꯔ ꯑꯣꯏꯖꯤꯗꯤ
ꯅꯥꯡ ꯂ ꯂꯩꯒ
ꯑꯩ ꯏꯕꯤ ꯌꯥꯝ ꯂꯩꯏ ꯏꯃ ꯐꯥꯏꯅꯎꯅ ꯀ ꯐꯥꯏ ꯂꯩ ꯂꯩꯌꯦ
ꯎꯝ ꯅꯪꯒꯤ ꯏꯁꯄꯤꯀꯔꯁꯦ ꯌꯥꯗꯧ ꯃꯥꯜꯂꯕ
ꯀꯃꯥꯏꯅ ꯇꯧꯒꯦ ꯐꯣꯟ ꯇꯥꯗꯕ꯭ꯔꯣ
ꯎꯝ ꯇꯄꯦ
ꯅꯪꯁꯨ ꯇꯞꯦ ꯀꯍꯅ
ꯑꯣ ꯑꯩꯁꯨ ꯇꯞꯄ꯭ꯔꯣ
ꯑꯥ ꯇꯄꯦ
ꯑꯣ ꯀꯩ ꯇꯧꯁꯨꯔꯅꯦ ꯋꯥ ꯑꯃ ꯑꯣꯏꯔꯃꯅꯤꯗꯗꯤ
ꯂꯅꯔꯝ ꯅꯤꯡ ꯇꯞꯅ ꯇꯞꯅ ꯇꯥꯕ
ꯑꯣ ꯄꯁꯨ ꯇ ꯑꯗꯨꯃꯠꯇꯅ ꯑꯗꯨꯗꯒꯤ ꯑꯗ
ꯀꯣꯡꯗ ꯊꯝꯗ꯭ꯔꯗꯤ ꯇꯥꯗꯦ ꯅꯀꯣꯟꯗꯣ
ꯐꯝꯃꯝꯕ꯭ꯔꯣ ꯅꯠꯇ꯭ꯔꯒ ꯇꯨꯝꯕꯕꯨꯣ
ꯍꯥꯥ
ꯇꯨꯝꯃꯕꯣ ꯅꯠꯇ꯭ꯔꯒ ꯁꯨꯝ ꯂꯩꯔꯝꯕ꯭ꯔꯕ
ꯇꯨꯝꯗ꯭ꯔꯤꯌꯦ ꯐꯝꯃ ꯂꯩꯔꯤꯌꯦ
ꯑꯣ ꯀꯩꯅ
ꯇꯃ ꯅꯥꯗꯌꯥ
ꯑꯁ ꯀꯥꯏꯗꯅꯣ ꯉꯁꯥꯏ ꯇꯧꯕꯕ ꯍꯧꯖꯤꯛ ꯇꯨꯝꯅꯤꯡꯟꯗ꯭ꯔꯤꯗ
ꯎ ꯀꯩꯗꯕꯔ ꯂꯒꯦ ꯆꯇ
ꯎꯝ ꯁꯨꯝ ꯋꯥꯋꯀꯤꯡ ꯆꯠꯊꯣꯛ ꯆꯠꯁꯤꯟ ꯇꯧꯔꯦ ꯌꯨꯝꯗ
ꯍ ꯃꯗ
ꯑꯣ ꯅꯨꯡꯉꯥꯏꯔꯤ ꯍꯥꯏꯇꯥꯔꯦ
ꯑ ꯑ
ꯀꯔꯥꯡ ꯅꯥ ꯂꯩꯔꯝꯃꯤꯅꯣ ꯅꯪꯕꯨ ꯑ ꯍꯧꯖꯤ
ꯑꯩꯅ ꯅꯨꯄꯤꯤꯒ ꯏꯆꯦꯒ ꯂꯣꯏꯅꯦ
ꯑꯣ ꯐꯩꯩꯅ
ꯍꯪꯗꯤ ꯀꯅꯥ ꯀꯟ ꯊ ꯂꯩꯒ
ꯍꯧꯖꯤꯄꯗꯤ ꯏꯊꯟꯇ ꯂꯩꯔ
ꯎꯝ ꯎꯝ ꯅꯨꯡꯉꯥꯏꯕ꯭ꯔꯣ ꯏꯐꯟꯗ ꯂꯩꯕ
ꯎꯝ ꯑꯗꯨꯝ ꯅꯨꯡꯉꯥꯏ ꯍꯥꯏꯇꯥꯔꯦ ꯏ ꯆꯤ ꯆꯤꯗꯅ
ꯎꯝ ꯎꯝ
ꯀꯩꯀꯩꯗꯤ ꯇꯧꯔꯒ ꯂꯩꯕ꯭ꯔꯣ ꯉꯁꯤꯗꯤ
ꯗ ꯀꯝ ꯇꯧꯗꯗ
ꯑꯣ ꯁꯨꯝ ꯂꯦꯂꯦ
ꯎꯝ ꯂꯦꯟ ꯊꯥꯔꯦ ꯍꯥꯏꯇꯥꯔꯦ
ꯐꯩ ꯐꯩ ꯑꯗ ꯋꯥꯅꯤꯂ ꯀꯩꯩꯅꯅꯤ
ꯅꯪꯦ ꯀꯥꯏ ꯀꯥꯏ ꯆ ꯀꯩ ꯅꯁꯕꯣ
ꯆꯠꯇꯦꯗ ꯁꯨꯝ ꯌꯨꯝꯗ ꯂꯩ ꯌꯨꯝꯗ ꯇꯨꯝ ꯇꯨꯝꯃꯠꯒ ꯂꯩꯌꯦꯕꯨ ꯐꯝꯃꯒ ꯂꯩꯌꯦ ꯎꯝ ꯑꯗꯨꯃꯥꯏꯅ ꯇꯧꯔ ꯂꯩꯕꯅꯤꯅ
ꯁꯤꯤꯒꯥꯛꯗꯦꯅꯤꯗ
ꯅꯨꯡꯉꯥꯏꯕ ꯄꯨꯟꯁꯤ ꯑꯁꯤꯅꯤꯡꯉꯤ
ꯑꯗ ꯋꯥ ꯏ ꯃ ꯇꯅꯠꯇꯦꯗ ꯅꯣꯏꯗꯅꯦꯕ ꯅꯨꯡꯉꯥꯏꯇꯕ ꯃꯥꯜꯂꯦ
ꯑ ꯍꯧꯖꯤꯛ ꯈꯇꯪ ꯃꯩ ꯂꯥꯛꯄꯒꯤ
ꯑꯣ ꯑꯃꯨꯛ ꯑꯃꯨꯛ ꯇꯞꯅ ꯑꯃꯨꯛ ꯇꯥꯕ ꯑꯃꯨꯛ ꯀꯟꯅꯁꯨ ꯑꯃꯨꯛ ꯇꯥꯕ ꯑꯗꯨꯗ ꯨꯅꯤꯇꯥ ꯑ ꯃꯥꯂꯕ
ꯑꯥ
ꯏꯗꯨ ꯀꯨꯝꯕ ꯆꯅꯥ ꯑꯗꯨ꯭ꯔꯣ
ꯈꯅꯥꯑꯌꯦ
ꯅꯨꯡꯉꯥꯏꯔꯤꯅꯦ ꯒ꯭ꯔꯨꯞ ꯁꯦꯝꯃꯒ ꯁꯥꯟꯅꯕ꯭ꯔꯣ ꯅꯠꯇ꯭ꯔꯥ ꯀꯃꯥꯏꯅ ꯇꯧꯕ꯭ꯔꯣ
꯭ꯔꯨꯨꯞꯁꯦ ꯃꯒ ꯑꯦꯁꯤꯁꯇꯅꯑ
ꯑꯣ ꯑꯗꯨ ꯅꯨꯡꯉꯥꯏ ꯅꯨꯡꯉꯥꯏꯗ꯭ꯔꯣ ꯑꯗꯨꯅ
ꯃꯥꯅꯥ ꯄꯨꯣ ꯂꯉꯁꯨꯣ
ꯑꯁ ꯑꯩꯒꯗꯤ ꯗꯥꯏꯚꯣꯔꯁ ꯇꯧꯅꯈ꯭ꯔꯕ ꯀꯨꯏꯈꯔꯕꯅꯤꯅ ꯑꯦ ꯇꯧꯗ
ꯀꯅꯥꯕ ꯅꯨꯡꯉꯥꯏꯕꯅꯤ ꯂꯗꯁꯨꯣ
ꯑꯥꯎ ꯑꯗꯨꯝ ꯅꯨꯡꯉꯥꯏꯅ ꯑꯩꯈꯣꯏ ꯑꯗꯨ ꯊꯥꯗꯣꯛꯈ꯭ꯔꯕ ꯍꯥꯏꯇꯥꯔꯦ ꯃ ꯑꯣꯏꯅꯤ ꯁꯅꯔꯣꯔꯕ
ꯑꯥ
ꯑꯦꯃꯤ ꯍꯧ ꯁꯅꯕꯅ ꯅꯅꯨꯡꯉꯥꯏꯅꯦ ꯑꯥ ꯅꯅꯨꯡꯉꯥꯏꯗ ꯑ
ꯐꯗꯤ ꯁꯥꯟꯅꯕ ꯍꯥꯏꯇꯕꯅꯤꯅ ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ
ꯁꯅꯔ ꯀꯥꯟꯅ ꯀꯥꯟꯒꯅꯤꯗ ꯂꯨꯗꯣꯁꯨ ꯕꯣꯔꯤꯡ ꯑꯣꯏꯅꯦ ꯁꯅꯥꯃꯟ ꯀꯌꯥꯅꯤ ꯀꯨꯏꯅ ꯁꯟꯅꯔꯛꯑꯗꯤꯀꯣ ꯆꯠꯅꯤꯡꯂꯛꯇꯕ ꯍꯥꯏꯇꯥꯔꯦ ꯀꯩꯂꯁ ꯑꯗꯨ ꯋꯥꯏ ꯇꯧꯕꯔ ꯂꯨꯗꯨꯗꯤ ꯀꯌꯥ ꯈꯨꯠꯂꯣꯏꯅꯗꯗ
꯭ꯔꯣ ꯌꯨꯝꯗ ꯂꯩ ꯅꯠꯇ꯭ꯔꯣ
ꯍꯌꯦꯡꯁꯦ ꯑꯗꯨꯝ ꯎꯝ ꯑꯗꯨꯝ ꯂꯩꯒꯅꯤ ꯍꯥꯏꯇꯥꯔꯦ ꯇꯧꯈꯤꯕꯗꯣ ꯍꯌꯦꯡꯃꯨꯛ ꯇꯧꯕ ꯁꯦꯝꯅꯦ ꯑꯍꯣꯡꯕ ꯂꯩꯇꯦ ꯍ ꯀꯔꯤꯕꯨ ꯍꯣꯡꯗꯣꯏꯔꯤꯕ ꯍꯣꯡꯕ ꯍꯥꯏꯁꯦ ꯐꯤꯔꯣꯟꯜ ꯈꯛꯇ ꯉꯥꯏꯔꯅꯤ ꯎ ꯑꯌꯛ ꯍꯧꯒꯠꯂꯅꯤ ꯆꯥꯛ ꯆꯥꯔꯦ ꯎꯝ ꯆꯞ ꯃꯥꯟꯅꯩ ꯆꯥꯛ ꯊꯣꯡꯑꯅꯤ ꯆꯞ ꯃꯥꯟꯅꯩꯑꯕ ꯉꯁꯤ ꯇꯧꯈꯤꯕꯗꯣ ꯁꯦꯝ ꯑꯦꯁ ꯍꯌꯦꯡꯡꯒ ꯑꯃꯨꯛ ꯇꯧꯕꯅꯦꯕ ꯅꯔ ꯀꯅꯕꯔꯩꯇꯦ ꯑꯗꯨꯅꯤꯗ ꯅꯪꯗꯤ ꯀꯥꯏ ꯆꯠꯒꯦꯔꯣ
ꯑꯩꯗꯤ ꯈꯔ ꯑꯗꯨꯝ ꯂꯩꯒꯅꯤꯗ ꯆꯞ ꯃꯥꯟꯅꯩꯗ ꯑꯩꯈꯣꯏ ꯑ
ꯎꯝ ꯍꯧꯖꯤꯛ ꯅꯈꯣꯟꯁꯨ ꯀꯟꯅ ꯑꯃꯨꯛ ꯇꯥꯔ
ꯎꯝ ꯃꯔ ꯋꯥꯁ ꯑꯃꯨꯀ ꯀ ꯑꯃꯨꯛ ꯀꯨꯝ ꯇꯥꯎ ꯂꯩꯔ ꯃꯥꯜꯂꯦ
ꯎꯝ ꯃ ꯋꯥꯅꯨꯡꯉ ꯑꯗꯨꯁ ꯃꯊꯪ ꯁꯅꯤ ꯑ
ꯄꯨꯡ ꯀꯌꯥ ꯇꯨꯝꯒꯦ ꯅꯣꯏꯗꯤꯦ
ꯑ ꯑ ꯃꯝꯅ ꯍꯥꯏꯗꯒ ꯅ ꯇ ꯏ ꯑꯗꯨ ꯊꯦꯡꯉ ꯐꯥꯎꯗ ꯅꯏꯗ ꯇꯃꯒꯣꯅꯠꯇ ꯃꯠ ꯃ ꯆꯂ ꯕꯤꯠ ꯂꯩꯇꯕꯅꯦ ꯅꯨꯡꯗꯥꯡ ꯍꯦꯛ ꯇꯥꯔꯗꯤ ꯑꯁ ꯇꯧꯐꯝꯒ ꯈꯪꯗꯕꯅꯤꯅ
ꯎꯝ
ꯅꯨꯡꯗꯥꯡ ꯑꯣꯏꯔꯒꯁꯨꯀꯣ ꯃꯩ ꯂꯥꯛꯑꯗꯤ ꯐꯕ ꯃꯩ ꯑꯃꯨꯛ ꯂꯥꯛꯛꯇꯗꯤ ꯎꯝ ꯕꯤꯠꯀꯗ ꯄꯨꯔꯥ ꯍꯥꯟꯕꯤꯅꯤ
ꯍꯧꯖꯤꯛꯛꯇ ꯃꯩ ꯂꯥꯛꯀꯗ ꯉꯥꯏꯔꯤ ꯉꯁꯥꯏꯗꯩꯗꯤ ꯄꯨꯡꯃꯝ
ꯑꯣ ꯅꯉꯥꯏꯔꯕꯨꯅꯤꯅꯦ ꯆꯤꯛꯂꯝꯒꯅꯤꯗ ꯆꯤꯛ ꯆꯤꯛꯂꯕ ꯎꯝꯝ ꯅꯨꯡꯉꯔꯅꯦ ꯍꯧꯖꯤꯛ ꯂꯥꯡꯕ ꯌꯥꯔꯕꯅꯦ ꯑꯗꯨꯗꯤ
ꯁ ꯃ ꯂꯥꯛ ꯇ ꯑ ꯄꯨꯁꯨꯕ ꯌꯥ ꯌꯥꯗꯕ
ꯅꯣꯏꯔꯣꯝꯅꯦ ꯑꯗꯨꯝ ꯅꯨꯡꯉꯥꯏꯔꯑꯝꯅꯤꯅꯦ ꯑꯣꯏꯋꯦꯗꯔꯁ ꯍꯧꯖꯤꯛꯁꯤ ꯍꯩꯅꯧ ꯃꯇꯝꯅꯤꯅꯦ ꯍꯩꯅꯧ ꯍꯦꯛꯑ ꯆꯥ ꯌꯥꯗ꯭ꯔꯣ
ꯑ ꯍꯩꯅ ꯆꯥꯏꯑ ꯅꯣꯏꯅ ꯍꯩꯅꯧ ꯌꯥꯝ ꯄꯥꯜꯂꯝꯅꯤ ꯅꯣꯏꯔꯣꯝꯗ
ꯎ ꯄꯥꯜ ꯌꯥꯄꯥ
ꯄꯥꯟꯗꯝꯕ꯭ꯔꯣ
ꯄꯥꯔꯦꯗ ꯄꯥꯔꯨꯕꯗꯤ ꯍꯦꯛꯑꯒ ꯊ꯭ꯔꯥꯗꯕ ꯍꯥꯏꯇꯥꯔꯦ
ꯄꯥꯗꯗꯤ ꯍꯩꯅꯧꯗꯣ ꯍꯦꯛꯑꯒ ꯄꯨꯔꯛꯎꯅꯦ ꯑꯩꯈꯣꯏꯗꯁꯨ ꯃ ꯍꯥꯎ ꯇꯪꯒꯦ ꯅ ꯍꯣꯏ ꯍꯥꯎꯕ ꯍꯥꯎꯗ꯭ꯔ ꯑꯩꯈꯣꯏꯒꯤꯁꯨ ꯃꯍꯥꯎ ꯇꯪꯕ ꯂꯥꯛꯑꯣ
ꯅ ꯏꯗꯤ ꯇꯪ꯭ꯔꯗ
ꯈꯪꯈ꯭ꯔꯕꯣ ꯑꯩꯗꯤ ꯈꯪꯍꯧꯗ꯭ꯔꯦꯍꯦ
ꯑꯣ ꯈꯪꯉ꯭ꯔ ꯀ ꯀ꯭ꯔꯣ
ꯑꯩꯈꯣꯏꯒꯤ ꯇꯝꯈ꯭ꯔꯕꯅꯤꯅ ꯅꯣꯏꯒꯤ ꯑꯃꯨꯛ ꯃꯍꯥꯎ ꯌꯦꯡꯉꯁꯤꯅ
ꯌꯥꯏꯅꯦ ꯌꯥꯏꯅꯦ ꯃꯇꯥꯡ ꯃꯇꯥꯡ ꯆꯥꯀꯥꯟꯗ ꯌꯦ
ꯃꯇꯥꯡ ꯌꯦꯡꯂꯤꯉꯩꯗ ꯍꯥꯟꯅ ꯂꯣꯏꯈꯤꯅꯤꯀꯣ ꯍꯥꯏꯩꯅꯧ ꯃꯇꯝ
ꯍꯣꯏ ꯑꯗꯨꯕꯗꯤ ꯆꯨꯝꯕ
ꯅꯣꯏꯔꯣꯝꯗꯤ ꯂꯧ ꯀꯩꯁꯨ ꯍꯧꯈ꯭ꯔꯣꯀꯣ
ꯂꯧ ꯈꯣꯏꯕ ꯍꯧꯔꯦ ꯃꯤ ꯈꯔꯗꯤ
ꯅꯣꯡ ꯇꯥꯗꯕꯅꯤꯅ ꯐꯔꯛ ꯀꯌꯥꯝ ꯇꯥꯗꯧ ꯃꯥꯜꯜꯂꯤꯕꯣ ꯎꯝ
ꯏꯁꯤꯡ ꯂꯩꯇꯕꯒꯤ ꯑꯩꯈꯣꯏꯗꯤ ꯏꯔꯧ ꯈꯣꯏꯗ꯭ꯔꯤꯗ
ꯑꯣ ꯀꯩ ꯍꯥꯏꯅꯤ ꯂꯧꯔꯤ ꯍꯥꯏꯕ꯭ꯔꯥ ꯑꯗꯨꯣ ꯁꯤꯃꯕꯣ
ꯂꯧꯔꯤ ꯁꯦꯝꯕ ꯍꯥꯏꯁꯦ ꯂꯩꯕꯥꯛꯅ ꯁꯦꯝꯕꯗꯔꯣ
ꯂꯩꯕꯥꯛꯅ ꯁꯦꯝꯃꯁꯨ ꯌꯥꯏ ꯌꯣꯄꯥꯛꯅ
ꯏ ꯀꯥꯟ ꯅꯦ ꯇꯕꯗꯨꯗꯤ ꯂꯧꯔꯤ ꯁꯥꯕ ꯑꯗꯨꯗꯤ ꯁꯥꯗ꯭ꯔꯤꯅꯤ
ꯑꯣ
ꯂꯧꯔꯥꯡꯗꯤ ꯁꯨꯔꯦ ꯌꯣꯄꯥꯅ ꯇꯧꯕꯗꯣ ꯂꯧꯔꯤꯗ ꯑꯗꯨꯗꯤ ꯇꯧꯈ꯭ꯔꯦ
ꯐꯔꯛꯅꯤ ꯏꯗ ꯅꯣꯡ ꯇꯥꯗ ꯐꯔꯛ ꯇꯥꯗꯧ ꯃ
ꯅꯣꯡꯃ ꯂꯧꯔꯤ ꯁꯦꯝꯅꯤꯉꯥꯏ ꯂꯥꯛꯑꯣ ꯍꯌꯦ
ꯍꯩꯗꯤ ꯁꯦꯝ ꯌꯥꯝ ꯍꯩꯗꯤꯦꯗ
ꯍꯩꯇꯕꯗꯣ ꯇꯝꯍꯒꯗꯕꯅꯦ ꯍꯩꯇꯕꯗꯣ ꯌꯥꯝ ꯍꯧꯒꯗꯕꯅꯦ ꯍꯧꯖꯤꯛꯩꯅ
ꯍꯣꯏꯅꯦꯗꯕꯨꯗꯤ ꯆꯨꯝꯕ
ꯍꯩꯇꯦꯅ ꯁꯨꯝ ꯂꯩꯔꯗꯤ ꯍꯦꯟꯅ ꯍꯩꯔꯔꯨꯌꯦ
ꯎꯝ ꯃꯥꯅꯤ ꯃꯥꯅꯦ ꯑꯆꯨꯝꯕ ꯋꯥꯐꯝꯐꯝ ꯏꯁꯤꯡꯁꯦ ꯀꯩ ꯍꯥꯏꯅꯤ ꯈꯔ ꯋꯥꯕ ꯃꯥꯜꯂꯦꯀꯣ ꯅꯣꯏꯔꯣꯝꯁꯦ
ꯂꯣꯛꯀꯤ ꯏꯁꯤꯡ ꯂꯧꯕꯅꯤꯅ ꯂꯣꯛ ꯏꯁꯤꯡ ꯌꯥꯝꯗ꯭ꯔꯗꯤ ꯂꯧ ꯏꯁꯤꯡ ꯃꯩꯇꯔꯦ
ꯎꯝ ꯅꯣꯡ ꯅꯣꯡ ꯆꯨꯕ ꯃꯇꯝꯗꯤ ꯑꯣꯏꯗꯤ ꯑꯣꯏꯔꯕꯅꯤꯗ
ꯑꯗꯨꯣ ꯑꯗꯅꯣ ꯐꯖꯅ ꯇꯗꯦꯅꯦ
ꯆꯨꯗꯦ ꯈꯪꯗꯦꯗ ꯅꯣꯡꯒꯤ ꯅꯣꯡꯕꯨꯗꯤ ꯃꯪꯒꯅꯤ ꯑꯗꯨ ꯃꯪꯉꯨꯔꯁꯨ ꯎꯝ ꯇꯥꯔꯛꯇꯕ ꯍꯥꯏꯇꯥꯔꯦ ꯑꯃꯨꯛ ꯍꯟꯈꯤꯕ
ꯎꯝ
ꯎꯝ ꯎꯝꯗꯨꯅꯤꯗ ꯕꯦꯔꯥꯅꯦ ꯅꯣꯡꯁꯤꯁꯨ ꯍꯟꯗꯛꯁꯦ ꯃꯨꯀꯣꯏ ꯌꯥꯝ ꯋꯥꯡꯈ꯭ꯔꯦ
ꯐꯣꯟꯗ ꯍꯧꯖꯤꯛ ꯌꯥꯝ ꯀꯟꯅ ꯇꯥꯏꯅꯦ
ꯑ ꯑꯗꯨꯃꯥꯏꯅ ꯍꯦꯛ ꯇꯧꯋꯏ ꯅꯪꯒꯤꯁꯨ
ꯈꯪꯗ ꯈꯥꯡꯉꯤ ꯍꯥꯏꯥꯏꯗꯤꯦ
ꯑꯗꯨꯒ ꯇꯥꯗ꯭ꯔꯒꯅ ꯄꯨꯔꯥ ꯂꯣꯟꯗ ꯇꯥꯗꯕ ꯑꯣꯏ ꯇꯧꯔꯝꯒꯅꯤ ꯅꯪꯁꯨ
ꯑꯃꯨꯛ ꯀꯟꯅ ꯑꯃꯨꯛ ꯁꯣꯟ ꯇꯧꯋꯦ
ꯍꯦꯔꯅꯤꯌꯦ ꯏꯁꯄꯤꯀꯔꯖꯤꯁꯨ ꯌꯥꯗꯕꯖꯤꯦ
ꯎꯝ
ꯅꯅꯤ ꯇꯨ ꯃꯗ꯭ꯔꯣ
ꯑꯥ ꯇꯨꯝꯈ꯭ꯔꯅꯤ ꯉꯥꯏꯍꯥꯛ ꯂꯩꯔꯗꯤ ꯇꯨꯝꯕ ꯃꯇꯝꯒꯤ ꯑꯦ
ꯑꯣ ꯑꯣ ꯐ ꯐꯔꯦ ꯉꯟꯅ ꯇꯨꯝꯕꯅ ꯍꯛꯆꯥꯡ ꯋꯥꯕꯅꯤ ꯍꯅ ꯀ